ꯍꯜꯂꯣ
ꯍꯜꯂꯣ
ꯇꯥꯕ꯭ꯔꯣ
ꯇꯥꯏꯌꯦ
ꯀꯩꯗꯧꯔꯤꯒꯦ
ꯑꯣ ꯕꯣꯜ ꯌꯦꯡꯉꯝꯕꯅꯦ ꯑꯗꯨꯗ ꯁꯨꯝ ꯋꯥꯔꯤ ꯁꯥꯒꯦ ꯇꯧꯔꯝꯕ
ꯀꯅꯥꯕꯨ ꯁꯞꯄꯣꯔꯠ ꯇꯧꯕ꯭ꯔꯣ ꯅꯪꯗꯤ
ꯑꯣ ꯑꯩꯗꯤ ꯇꯧꯗꯦꯗ ꯉꯁꯤꯗꯤ
ꯎꯝ ꯑꯥꯔꯖꯦꯟꯇꯤꯅꯥꯒ ꯏꯖꯤꯞ ꯍꯥꯏꯕ ꯅꯠꯇ꯭ꯔꯣ ꯉꯁꯤ
ꯎꯝ
ꯅꯪꯒꯤ ꯀꯅꯥ ꯁꯞꯄꯣꯔꯠ ꯇꯧꯔꯛꯄ꯭ꯔꯣ ꯇꯧꯕ꯭ꯔꯣ
ꯑꯩ ꯌꯦꯡꯗꯦꯗ ꯕꯣꯜꯒ ꯌꯦꯡꯗꯦ ꯑꯩꯗꯤ
ꯑꯣ
ꯄꯥꯝꯗꯦ ꯕꯣꯔ ꯌꯦꯡꯕ ꯑꯗꯨꯕꯨ ꯑꯗ ꯑꯔꯖꯦꯟꯇꯤꯅꯥꯗꯤ ꯁꯄꯣꯠ ꯇꯧꯋꯦ ꯌꯦꯡꯗ꯭ꯔꯥꯁꯨ ꯑꯔꯖꯦꯟꯇꯤꯅꯥꯕꯨ ꯁꯄꯣꯔꯠ ꯇꯧꯋꯦ
ꯑꯣ
ꯐꯩꯅꯦ ꯑꯗꯨꯁꯨꯀꯣ ꯑꯣ ꯉꯁꯤꯗꯤ ꯏꯔꯣꯟꯕ ꯏꯔꯣꯟꯕ ꯆꯥꯏꯌꯦ ꯌꯦꯟꯗꯦꯝ ꯏꯔꯣꯟꯕ
ꯌꯦꯟꯗꯦꯝ ꯏꯔꯣꯝꯕ
ꯑꯥꯎ
ꯍꯥꯎꯋꯤꯅꯦ
ꯎꯝ ꯅꯇꯣꯝꯗꯔꯣ ꯅꯠꯇ꯭ꯔꯒ ꯀꯅꯥ ꯀꯅꯥ ꯂꯩꯕ꯭ꯔꯣ ꯅꯪꯗꯤ
ꯎꯝ ꯑꯣ ꯔꯨꯝꯗ ꯏꯃꯥꯟꯅꯕꯤ ꯑꯃꯒ ꯂꯩꯌꯦ
ꯑꯣ
ꯃꯣꯏ ꯑꯇꯣꯞꯄꯅ ꯑꯥ ꯔꯨꯝ ꯑꯃꯗ ꯕꯣꯜ ꯌꯦꯡꯍꯧꯕ
ꯅꯣꯡ
ꯅꯇꯣꯝ ꯂꯩ
ꯍꯣꯏ ꯂꯩꯌꯦ ꯏꯇꯣꯝꯇ ꯑꯗꯨꯒꯤ ꯌꯦꯡꯅꯤꯉꯥꯏꯁꯨ ꯈꯪꯗꯦ ꯑꯩꯗꯤ
ꯑꯣ ꯌꯨꯝꯗ ꯂꯩꯕ꯭ꯔꯣ ꯔꯦꯟꯗ ꯂꯩꯕ꯭ꯔꯣ
ꯔꯦꯟꯗ ꯂꯩꯕꯅꯦ ꯔꯦꯟꯗ ꯂꯩꯌꯦ ꯑꯗꯨꯒꯤꯅꯦ ꯅꯪꯗꯤ ꯌꯨꯝꯗꯔꯣ
ꯑꯝ ꯑꯩꯗꯤ ꯍꯣꯁꯇꯦꯜ ꯂꯩꯏꯌꯦ ꯎꯝ ꯍꯣꯁꯇꯦꯜꯗ ꯍꯣꯁꯇꯦꯜꯗ
ꯍꯣꯁꯇꯦꯜꯗ
ꯑꯧ
ꯐꯩꯅꯦ ꯑꯗꯨꯗꯤ ꯍꯣꯁꯇꯦꯜꯗ ꯂꯩꯔꯗꯤ
ꯎꯝ ꯀꯥ ꯑꯃꯗ ꯅꯇꯣꯝꯇ ꯂꯩꯕ꯭ꯔꯣ
ꯍꯣꯏ ꯂꯩꯌꯦ ꯏꯇꯣꯝꯗ
ꯑꯣ ꯕꯣꯔꯤꯡꯗꯤ ꯆꯨꯔꯝꯅꯤꯀꯣ ꯃꯔꯛ ꯃꯔꯛꯇ
ꯎꯝ ꯍꯣꯏ ꯆꯨꯏꯌꯦ ꯑꯗꯨꯒꯤꯅꯦ ꯅꯨꯡꯉꯥꯏꯇꯦ ꯑꯗꯨꯕꯨ ꯃꯔꯛ ꯃꯔꯛꯇꯗꯤ ꯅꯨꯡꯉꯥꯏꯇꯦ
ꯑꯣ
ꯎꯝ ꯅꯪꯗꯤ ꯄꯨꯟꯅ ꯍꯣꯁꯇꯦꯜꯗ ꯂꯩꯕꯅꯤꯅ ꯑꯃꯔꯣꯝꯗ ꯅꯨꯡꯉꯥꯏꯔꯝꯅꯤ
ꯎꯝ ꯍꯣꯏ
ꯎꯝ ꯀꯣꯂꯦꯖ ꯀꯥꯕ꯭ꯔꯣ ꯅꯠꯇ꯭ꯔꯒ ꯀꯔꯤꯒꯤꯔ ꯍꯥꯏꯁꯦ ꯑꯩꯈꯣꯏ ꯍꯣꯁꯇꯦꯜ ꯂꯩꯕꯔꯥ ꯍꯥꯏꯁꯦ ꯏꯛꯖꯥꯥꯝ ꯑꯣꯄꯔꯦꯁꯟꯒꯨꯝꯕ ꯇꯧꯕ꯭ꯔꯣ
ꯎꯝ ꯇꯦꯛꯅꯤꯀꯦꯜ ꯇꯝꯃꯤ
ꯍꯥ
ꯇꯦꯛꯅꯤꯀꯦꯜ ꯇꯝꯃꯤꯌꯦ
ꯑꯣ ꯑꯣ ꯌꯥꯝ ꯐꯩꯅꯦ ꯅꯪꯗꯤ ꯑꯗꯨꯗꯤ ꯍꯣꯏ ꯇꯥꯏꯌꯦ ꯌꯥꯝ ꯐꯩꯌꯦ ꯅꯪꯗꯤ ꯑꯗꯨꯗꯤ
ꯀꯥꯏꯗꯩ ꯐꯕꯅꯣꯗ ꯑꯣꯏꯒꯗ꯭ꯔꯥ ꯑꯣꯏꯔꯣꯏꯗ꯭ꯔꯥꯁꯨ ꯈꯪꯗꯦ
ꯑꯣꯏꯒꯅꯤ ꯑꯣꯏꯒꯅꯤ ꯑꯣꯏꯅꯤꯉꯥꯏ ꯇꯧꯕ ꯅꯠꯇ꯭ꯔꯣ ꯒꯇꯔ ꯍꯧꯖꯤꯛ ꯍꯧꯖꯤꯛꯁꯨ ꯌꯦꯡꯕ꯭ꯔꯥ ꯕꯣꯜ ꯑꯗꯨꯗꯤ
ꯑꯧ ꯃꯣꯏ ꯌꯦꯡꯍꯧꯔꯤ ꯑꯩꯗꯤ ꯌꯦꯡꯗ꯭ꯔꯦ ꯎꯝ ꯈꯪꯗꯦꯗ ꯀꯔꯤ ꯁꯄꯣꯔꯠ ꯇꯧꯕꯅꯣ ꯍꯥꯏꯔꯣ ꯒꯌ꯭ꯥꯟ ꯃꯦꯟ ꯇꯥꯗꯕ
ꯑꯆꯧ ꯑꯉꯝ ꯑꯉꯝꯕꯗ ꯑꯗꯨꯝ ꯇꯧꯑꯣ ꯕꯣꯜ ꯕꯣꯜ ꯌꯥꯝ ꯌꯥꯝ ꯆꯪꯕꯗꯣ ꯑꯗꯨꯝ ꯁꯞꯄꯣꯔꯠ ꯇꯧꯑꯣ
ꯍꯣꯏ ꯑꯗꯨꯃꯥꯏꯅꯅꯦ ꯑꯗꯨꯝ ꯇꯧꯕꯁꯤ
ꯎꯝ ꯈꯪꯗꯦ ꯑꯔꯖꯦꯟꯇꯤꯅꯥꯁꯨ ꯑꯗꯨꯝ ꯌꯦꯡꯕ ꯅꯨꯡꯉꯥꯏ ꯈꯪꯗꯦ ꯏꯖꯤꯞꯄꯨꯗꯤ ꯈꯪꯗꯦ
ꯎꯝ ꯑ ꯏꯖꯤꯞ ꯏꯖꯤꯞ ꯑꯃ ꯆꯟꯈ꯭ꯔꯕꯅꯦ ꯏꯁ ꯍꯟꯗꯛ ꯏꯖꯤꯞ ꯐꯖꯅ ꯁꯥꯟꯅꯩꯌꯦ ꯍꯥꯏꯌꯦ ꯑꯍꯨꯝꯔꯛ ꯆꯟꯒꯦ ꯇꯧꯔꯦ ꯃꯣꯏꯗꯣ
ꯑꯣ ꯑꯣ ꯑꯣ ꯑꯗꯨꯒꯤ ꯑꯌꯥꯝꯕꯁꯦ ꯃꯤꯁꯤꯡꯁꯦ ꯏꯁꯇꯦꯇꯁꯇ ꯏꯖꯤꯄ ꯉꯥꯛꯇ ꯁꯄꯣꯔꯠ ꯇꯧꯋꯦꯕ ꯍꯟꯗꯛꯇꯤ
ꯑꯧ ꯍꯣꯏ
ꯈꯟꯕꯒꯤꯔꯥ ꯈꯪꯗꯦ ꯑꯩꯗꯤ ꯑꯗꯨꯕꯨ ꯑꯩꯗꯤ ꯈꯪꯗꯦ ꯑꯥꯔꯖꯦꯟꯇꯤꯅꯥꯕꯨ ꯑꯗꯨꯝ ꯇꯧꯏ ꯌꯦꯡꯗ꯭ꯔꯁꯨ ꯃꯦꯁꯤ ꯌꯥꯎꯕꯅꯤꯅ
ꯑꯣ ꯀꯔꯤ ꯇꯧꯕ꯭ꯔꯣ
ꯇꯨꯝ ꯂꯩꯌꯦꯗ ꯑꯩꯗꯤ ꯍꯣꯏ ꯇꯨꯝꯃꯒ ꯑꯃꯨꯛ ꯑꯃꯨꯛ ꯍꯧꯒꯠꯂꯤꯅꯦ ꯑꯩꯗꯤ
ꯑꯣꯍꯣ
ꯍꯧꯒꯠꯂꯒ ꯑꯃꯨꯛ ꯐꯣꯟ ꯆꯥꯔ꯭ꯁ ꯇꯧꯔꯒ ꯑꯗꯨꯝ ꯂꯩꯌꯦ ꯅꯣꯡ ꯆꯨꯕ꯭ꯔꯣ ꯉꯁꯥꯏ ꯅꯣꯏ ꯅꯣꯏꯗꯗꯤ
ꯑꯣ
ꯎꯝ ꯅꯣꯡ ꯆꯨꯕ ꯃꯇꯝꯗꯨꯅꯦꯕ ꯑꯩꯅ ꯇꯨꯝꯃꯤꯗ
ꯆꯥꯛꯔꯤ ꯆꯥꯕꯅ ꯅꯠꯇꯔꯣ
ꯍꯥꯥ
ꯆꯥꯛꯇꯤ ꯆꯥꯔꯕ ꯅꯠꯇ꯭ꯔꯣ ꯎ ꯆꯥꯛ ꯑꯣ ꯀꯩ ꯃꯊꯦꯜ ꯆꯒꯦ
ꯃꯁꯤ ꯑꯩꯈꯣꯏ ꯇꯨꯅ ꯍꯥꯏꯒꯗ꯭ꯔꯥ ꯑꯗꯨꯒꯤ ꯃꯆꯥꯅꯨꯄꯥꯒꯤ ꯕꯥꯔꯗꯦ ꯂꯩꯕꯗꯨꯒꯤ ꯌꯦꯟ ꯆꯥꯏ
ꯑꯔꯝꯅꯤ ꯃꯤꯀꯣ
ꯍꯣꯏ ꯍꯥꯎꯋꯦ ꯍꯦ ꯍꯦ ꯁꯟ ꯑꯦ ꯁꯥꯅꯤꯅ ꯍꯥꯎꯔꯦ ꯑꯗꯨ ꯐꯥꯎ ꯍꯥꯎꯗ꯭ꯔꯗꯤ ꯑꯩꯁꯨ ꯈꯪꯗ꯭ꯔꯦ
ꯑꯗꯨ ꯃꯤ ꯈꯔꯗꯤ
ꯎꯝ
ꯍꯥꯏꯔꯣ ꯍꯥꯏꯔꯣ
ꯕꯣꯏꯂꯔꯅꯤꯗ ꯑꯩꯗꯤ ꯭ꯕꯣꯏꯂꯔ ꯄꯝꯕꯅꯤꯅ ꯑꯗꯨꯡ ꯍꯥꯥꯎꯋꯦ ꯑꯩꯒꯤꯗꯤ
ꯑꯣ
ꯅꯪꯗꯤ ꯄꯕꯥꯝꯗ꯭ꯔꯣ ꯕꯣꯔꯂꯔ
ꯑꯁ ꯑꯩꯗꯤ ꯑꯩꯗꯤ ꯌꯦꯟ ꯀꯌꯥ ꯄꯥꯝꯗꯦꯗꯥ
ꯑꯣ ꯑꯣꯏꯂꯔ
ꯍꯥꯏꯗꯤ ꯉꯥꯒꯨꯝꯕꯕꯣ
ꯑꯣ
ꯑꯗꯨꯒꯨꯝ ꯄꯥꯝꯕ
ꯑꯣ ꯍꯌꯦꯡꯗꯤ ꯎꯝ ꯀꯩꯔꯤ ꯄ꯭ꯂꯥꯟ ꯂꯩꯕ꯭ꯔꯣ
ꯑꯣ ꯂꯩꯇꯦꯗ ꯎꯝ ꯀ꯭ꯂꯥꯁ ꯍꯧꯗ꯭ꯔꯤ ꯀ꯭ꯂꯥꯁ ꯍꯧꯅꯉꯩ ꯃꯇꯝ ꯈꯤꯇꯪ ꯋꯥꯠꯂꯤ
ꯑꯣ ꯖꯤꯗꯤ ꯅꯨꯡꯉ ꯍꯥꯏꯅꯦ
ꯎꯝ ꯑꯁ ꯈꯪꯗꯦꯗ ꯑꯃꯔꯣꯝꯗꯗꯤ ꯀ꯭ꯂꯥꯁ ꯌꯇꯕꯅꯤꯅ ꯅ
ꯎꯝ
ꯅꯪꯗꯤ ꯀꯣꯂꯦꯖ ꯇꯝꯃꯤꯕꯣ
ꯎꯝ ꯑꯩꯁꯨ ꯀꯣꯂꯦꯖ ꯇꯝ ꯇꯝꯅ ꯄꯥꯔꯠ ꯇꯥꯏꯝ ꯖꯣꯕ ꯇꯧꯋꯦ ꯑꯗꯨꯒ ꯋꯥꯟ ꯌꯌꯥꯔꯒꯤ ꯀꯝꯄꯌꯨꯇꯔ ꯂꯧꯕꯀꯣ ꯂꯧꯕ ꯂꯣꯏꯔꯒ ꯑꯗꯨꯝ ꯂꯩꯌꯦ ꯑꯗꯨ ꯀꯄꯔ ꯇꯥꯏꯝꯁꯨꯣꯛ ꯇ ꯍꯒ ꯄꯨꯡ ꯀꯌꯥꯒ ꯇꯨꯝꯗꯦꯔꯣ ꯑꯗꯨꯗꯤ ꯅꯪꯗꯤ
ꯑꯥ ꯈꯪꯗꯦꯗ ꯄꯨꯡꯁꯤ ꯕꯥꯔꯣꯗ ꯇꯨꯝꯕꯁꯨ ꯌꯥꯎꯋꯦ ꯑꯗꯨꯒ ꯕꯔꯣ ꯍꯦꯂꯒ ꯇꯨꯝꯁꯨ ꯌꯥꯎꯋꯦ
ꯎꯝ
ꯑꯗꯨꯒ ꯄꯨꯡ ꯀꯌꯗꯥ ꯍꯧꯒꯠ ꯇꯣꯏꯕ
ꯑꯗꯨꯝ ꯌꯦꯠ ꯁꯋꯦꯟ ꯑꯗꯨꯋꯥꯏꯗ ꯑꯗꯨꯝ ꯍꯧꯒꯠꯂ
ꯃꯂꯦ ꯅꯥꯟ ꯏꯦ
ꯎꯝ ꯎꯝ
ꯆꯨꯝꯅꯤꯡ ꯌꯥꯝꯅꯨꯡꯏꯗꯤ
ꯍꯌꯦꯡꯗꯤ ꯀ꯭ꯂꯥꯁ ꯆꯠꯀꯗ꯭ꯔꯣ
ꯆꯠꯂꯣꯏꯗ ꯊꯕꯛ ꯆꯠꯀꯅꯤ ꯑꯗꯨꯝ ꯀ꯭ꯂꯥꯁ ꯂꯣꯏꯈ꯭ꯔꯦ ꯑꯩꯒꯤꯁꯨ ꯂꯣꯏꯈ꯭ꯔꯦ ꯑꯗꯨꯒ ꯊꯕꯛ ꯑꯗꯨꯝ ꯆꯠꯀꯅꯤ
ꯍꯟꯗꯛ ꯁꯤꯦꯃꯤꯁꯇꯔ ꯀꯌꯥ ꯑꯣꯏꯒꯦ
ꯁꯒꯦꯝ ꯈꯇ ꯉꯥꯏꯔꯤꯌꯦꯦ
ꯑꯣ
ꯅꯪꯗꯤ ꯀꯣꯂꯦꯖ ꯇꯝꯕ ꯂꯣꯏꯔꯒ ꯇꯝꯃꯤꯔꯣ ꯅꯠꯇ꯭ꯔꯒ ꯗꯥꯏꯔꯦꯛ ꯑꯗꯨꯝ ꯇꯝꯕꯤꯔꯣ ꯇꯌꯦꯞ ꯂꯣꯏꯔꯒ
ꯑꯣꯔ ꯀ꯭ꯔꯣꯐ ꯑꯣꯏꯔꯒ ꯇꯝꯃꯅꯤ
ꯇꯔꯦꯠ ꯂꯣꯏꯔꯒ ꯆꯍꯤ ꯀꯌꯥ ꯁꯨꯔꯒꯦ ꯇꯥꯃꯤꯅꯁꯦ ꯑꯗꯨ
ꯎꯝ ꯆꯍꯤ ꯑꯥ ꯅꯠꯇꯦ ꯑꯩ ꯀꯩꯅꯣ ꯑꯣꯏꯔꯦ ꯐꯤꯞ ꯁꯤꯦꯃꯤꯁꯇꯔ ꯑꯣꯏꯔꯦ ꯂꯣꯏꯗꯧꯔꯦ ꯑꯩꯗꯣ
ꯑꯣ ꯑꯗꯨꯗꯤ ꯐꯥꯏꯅ
ꯑ ꯂꯣꯏꯒꯦ ꯇꯧꯔꯦ ꯏ ꯈꯥꯟ ꯍꯤꯒꯣ
ꯎ
ꯍꯔꯥꯎꯕꯁꯤꯅ
ꯅꯣꯏꯒꯤꯁꯦ ꯀꯥꯏ ꯋꯥꯏ ꯃꯐꯝꯁ ꯀꯥꯏꯋꯥꯏ ꯑꯣꯏꯗꯣꯏꯔꯣ ꯀꯣ ꯏ ꯀꯦ ꯀꯣꯂꯦꯖꯇ
ꯑꯩꯣ ꯀꯂꯁ ꯑꯁ ꯈꯪꯗꯦꯌꯦ ꯀꯃꯥꯏꯅ ꯍꯥꯏꯁꯤꯔ ꯄꯟꯖꯥꯕꯇꯗꯤ ꯑꯣꯏꯕꯀꯣ
ꯑꯣ
ꯑꯗꯨꯒ ꯌꯥꯝ ꯈꯔ ꯃꯅꯨꯡ ꯆꯪꯕ
ꯑꯣ ꯑꯣ ꯅꯣꯏ ꯏꯆꯤꯟ ꯏꯅꯥꯎꯗꯤ ꯀꯌꯥꯔꯣꯏ ꯁꯤꯕꯂꯤꯡꯗꯤ ꯅꯣꯏꯒꯤꯗꯤ ꯇꯥꯄ ꯇꯥꯔꯕ꯭ꯔꯣ
ꯎꯝ
ꯑꯩꯒꯦꯔ ꯅꯪ ꯏꯔꯒꯗꯥ꯭ꯔꯦ
ꯀꯩꯅꯣ
ꯍꯥꯏꯦꯕ ꯇꯥꯔꯤ ꯑꯪ